ꯂꯣ ꯇꯥꯔꯕ
ꯇꯥꯔꯦ ꯍꯧꯖꯤꯛꯀꯤꯗꯣ ꯀꯅꯣ ꯇꯧꯕꯩꯅꯤ ꯏꯃꯥꯟꯅꯕ ꯑꯃ ꯀꯣ ꯇꯧꯁꯤꯜꯂꯛꯄꯩꯅꯦ ꯃꯥ ꯑꯃ ꯀꯅꯣꯒꯤꯗꯨꯗ ꯆꯨꯝꯅꯒꯤꯗꯨꯗ
ꯅꯛ ꯑꯣꯛꯎꯕꯩꯔꯣ
ꯑꯣꯛꯎꯗꯦ ꯑꯩꯅ ꯀꯛꯊꯠꯈꯤꯕ ꯀꯛꯊꯠꯈꯤꯕ ꯃꯇꯨꯡꯗꯩꯗꯤ ꯅꯪ ꯅꯪꯒꯤ ꯈꯣꯟꯖꯦꯜꯗꯣ ꯑꯃꯨꯛ ꯇꯥꯒꯤꯗꯔ꯭ꯦꯕ ꯑꯩꯉꯣꯟꯗ
ꯍꯣꯏ ꯑꯩꯉꯣꯟꯗꯁꯨ ꯀꯛꯀꯥꯟ ꯂꯣꯏ ꯀꯛꯈ꯭ꯔꯦ
ꯑ ꯑꯗꯨ ꯇꯥꯛꯁꯇꯤ ꯀꯅꯣ ꯇꯧꯗꯕꯅꯠ ꯇ꯭ꯔꯣ ꯃꯁꯤꯡ ꯄꯥꯗꯕ ꯅꯠꯇ꯭ꯔꯣ
ꯑꯪ
ꯍꯧꯖꯤꯛꯀꯤꯗꯣ
ꯍꯣꯏ ꯃꯥꯅꯤ ꯑꯩꯅ ꯏꯪꯂꯤꯁ ꯌꯥꯝ ꯊꯦꯠꯄꯒꯤꯔꯅ ꯈꯜꯂꯨꯕ ꯑꯗꯨꯗꯨꯒꯤ
ꯅꯠꯇꯦ ꯅꯠꯇꯦ ꯅꯠꯇꯦ ꯑꯃꯗꯨꯅ ꯉꯁꯥꯏ ꯃꯥꯅ ꯀꯛꯆꯤꯡ ꯕꯣꯔꯥ ꯀꯩꯀꯩ ꯂꯩꯕꯤꯔꯣ ꯃꯣꯏ ꯃꯤ ꯑꯃ ꯑꯁꯤ ꯕꯖꯥꯔꯗ ꯂꯥꯛꯇꯣꯔꯗꯤ ꯑꯗꯨꯗ ꯄꯤꯕꯤꯔꯛꯅꯕ ꯍꯥꯏꯕꯀꯣ
ꯎꯝ
ꯑꯗꯨꯗ ꯑꯩꯗꯤ ꯁꯣꯝꯗ ꯒꯥꯔꯤꯗꯨ ꯌꯥꯗ꯭ꯔꯕ ꯒꯥꯔꯤꯗꯨ ꯐꯔꯛ ꯇꯥꯔꯕꯗꯨꯒꯤ ꯑꯩꯅ ꯍꯥꯏꯗꯣꯛꯈ꯭ꯔꯦ ꯀꯣꯟꯅ ꯑꯩ ꯊꯤꯜꯂꯛꯑꯒꯦꯅ
ꯑꯗꯨꯒꯤ ꯃꯥ ꯑꯩꯅ ꯅꯪ ꯀꯛꯄ ꯀꯥꯟꯗꯅꯦ ꯑꯩꯗꯤ ꯑꯝ ꯀꯩꯝꯇ ꯏꯟꯇꯔꯦꯠ ꯇꯧ ꯌꯥꯗ ꯃꯥꯜꯂꯦꯕ ꯑꯩꯅ ꯑꯃꯨꯛ ꯏꯪꯂꯤꯁꯇ ꯉꯥ ꯌꯥꯝ ꯉꯥꯡꯕꯩꯔ ꯈꯪꯕꯩꯗꯤ ꯑꯗꯨꯏ ꯀꯛꯈꯤꯔꯅ ꯈꯟꯗꯦ
ꯅꯠꯇꯦ ꯅꯠꯇꯦ ꯑꯗꯨꯏꯗꯤ ꯀꯛꯇꯕꯅꯤ ꯁꯤꯁꯨ ꯐꯥꯔꯛꯅꯤꯀꯣ ꯀꯩꯏꯝ ꯇꯧꯗꯦ ꯐꯤꯂꯝ ꯌꯦꯡꯒꯦ ꯇꯧꯔꯝꯕꯅꯤ ꯑꯗꯩ ꯐꯤꯂꯝꯒ ꯆꯪꯗ꯭ꯔꯦ ꯀꯣꯜ ꯇꯣꯏ ꯇꯧꯔꯒꯦꯅ ꯑꯗꯨꯏꯅꯤꯠ ꯀꯔꯤ ꯐꯤꯂꯝꯕꯨ ꯑꯣꯏꯔꯨꯅꯤ ꯕꯤ ꯑꯦꯜ
ꯑꯣ ꯍꯥꯥꯏ ꯃꯌꯥꯝꯁꯨ ꯂꯣꯏ ꯁꯦꯞ ꯇꯧꯔꯝꯗꯣꯏꯅꯤ ꯌꯣ ꯀꯩ ꯃꯕꯥꯅꯤ ꯁꯥꯟꯅ ꯋꯥꯔꯤꯁꯦ ꯈꯜꯂꯝꯗꯣꯏ
ꯐꯥꯥꯛꯆꯔꯖꯅꯨ ꯃꯃꯤꯡꯁꯨ ꯍꯥꯏꯕ ꯅꯠꯇꯕꯨ ꯀꯩꯅꯣ ꯈꯪꯉꯝꯃꯣꯏ
ꯂꯄꯔꯦ ꯀꯩ ꯆꯥꯔꯕ
ꯆꯥꯕ ꯍꯥꯏꯁꯦ ꯍꯜꯂꯛꯑꯅꯤ ꯑꯗꯨꯒ ꯁꯤꯡꯖꯨ ꯕꯣꯔꯥ ꯀꯩꯀꯩ ꯂꯩꯔꯨꯔꯦ ꯑꯗꯩ ꯌꯨꯝꯗ ꯁꯦꯠꯊꯔꯦ ꯅ ꯀꯩ ꯃꯆꯦꯜ ꯁꯥꯐꯅꯦꯕ
ꯑꯩꯈꯣꯏ ꯉꯁꯤ ꯃꯩꯔꯥꯃꯤꯁꯥꯏ ꯃꯩꯔꯥꯃꯤꯁꯥꯏꯗꯤ ꯀꯩꯅꯣ ꯇꯧꯋꯤ ꯍꯋꯥꯏꯖꯥꯔꯅꯦ ꯍꯪꯒꯥꯝꯅꯦ ꯇꯧꯔ ꯊꯣꯡꯉꯦ ꯕꯣꯔꯥ ꯑꯃ ꯍꯧꯔꯦ ꯑꯗꯩ ꯍꯋꯥꯏꯖꯥꯔ ꯃꯦꯠꯂꯦ ꯆꯥꯁꯤꯡꯒꯔ ꯐꯖꯅ
ꯑꯩꯈꯣꯏꯅꯤ ꯌꯨꯝꯁꯛ ꯀꯩꯁꯠꯁꯦ ꯃꯤꯔꯥꯃꯦꯁ ꯇꯧꯕ꯭ꯔꯥ
ꯎꯝ ꯐꯤꯨꯝ ꯆꯒꯦ ꯁꯔ ꯃꯌꯥꯝ ꯃꯤꯁꯇ ꯊꯨꯝ ꯇꯥꯡ ꯆ ꯑꯩꯈꯣꯏ ꯑꯌꯨꯛꯇꯪ ꯆꯥꯔ ꯅꯨꯡꯗꯥꯡ ꯆꯥꯗꯕꯤ ꯇꯧꯗꯦꯕ ꯑꯌꯨꯛ ꯅꯨꯡꯗꯥꯡ ꯂꯣꯏ ꯃꯌꯥꯝꯁꯤꯗ ꯑꯩꯈꯣꯏꯅ ꯑꯃꯨꯛ
ꯑꯩꯈꯣꯏꯁꯨ ꯑꯌꯨꯛ ꯅꯨꯃꯤꯗꯥꯡ ꯃꯔꯥ ꯃꯤꯁ ꯇꯣꯏꯑꯕ ꯑꯗ ꯑꯩꯈꯣꯏꯅ ꯑꯃꯨꯛ ꯑꯩꯈꯣꯏ ꯑꯩꯈꯣꯏ ꯇꯦꯝꯒ ꯑꯩꯈꯣꯏ ꯗꯥꯒꯗꯣ ꯌꯦꯡꯊꯣꯛꯅꯕꯒꯤꯗꯅ
ꯑꯩꯅꯩꯅ ꯀꯩ ꯅꯨꯃꯤꯠꯇ ꯅꯨꯡꯉꯥꯏꯖꯩ ꯁꯒꯣꯜꯁꯦ
ꯅꯣꯡꯃꯥꯏꯖꯤꯡ ꯅꯣꯏꯅ ꯀꯩꯒꯤꯅꯣ ꯃꯤꯔꯥꯃꯦꯁꯇ ꯑꯩꯁꯦ
ꯑꯩꯣꯏ ꯑꯗꯨꯝ ꯇꯧꯋꯤ ꯀꯩꯅꯣ
ꯀꯔꯤꯒꯤꯅꯣ ꯃꯔꯝ ꯂꯩꯕ꯭ꯔꯥ ꯍꯥꯏꯕ
ꯈꯪꯗꯦ ꯑꯗꯨꯝ ꯇꯧꯋꯦ ꯁꯒꯣꯜꯅꯤ ꯑꯩꯈꯣꯏ ꯌꯨꯝꯆꯀꯩꯁꯗ ꯑꯩꯈꯣꯏꯁꯨ ꯃꯥꯏ ꯑꯣꯏꯕꯤꯃꯥꯔ
ꯃꯤꯅ ꯇꯧꯅꯕꯁꯦ ꯑꯅꯝꯕꯅ ꯍꯥꯏꯗꯤ ꯃꯄꯣꯛ ꯅꯨꯃꯤꯠꯀꯨꯝꯕ ꯑꯗꯒꯤ
ꯍꯣꯏ ꯑꯗꯨꯩ ꯑꯩꯈꯣꯏ ꯄꯥꯒꯤ ꯑꯩꯈꯣꯏ ꯄꯥꯒꯤ ꯀꯩꯅꯣ ꯇ ꯄꯣꯠ ꯇꯧꯕ ꯃꯥ
ꯑꯣ
ꯑꯍꯟ ꯍꯣꯏ ꯈꯨꯣꯏꯕꯥ ꯈꯨꯣꯏꯕꯥꯁ ꯄꯛꯅꯗꯤ ꯀ ꯂꯥꯏꯒ ꯀꯩꯅꯣꯒ ꯇꯥꯏ ꯍꯥꯏꯕ꯭ꯔꯥ ꯏꯆꯥꯕꯤ ꯇꯥꯏ ꯍꯥꯏꯕ꯭ꯔꯥ ꯀꯩꯅꯣꯝ ꯍꯥꯏꯕ
ꯑꯣ ꯐꯝ ꯃꯥꯟꯅꯗꯕꯒꯤ
ꯌꯨꯨꯞꯆꯥ ꯀꯩꯁꯥ ꯍꯦꯔ ꯑꯉꯥꯡ ꯀꯥ ꯌꯦꯡꯉꯣꯏꯕ
ꯑꯩ ꯅꯍꯥꯟ ꯑꯩꯈꯣꯏꯁꯦ ꯈꯨꯠꯇ ꯌꯦꯡ ꯆꯠꯀꯥꯟꯗ ꯑꯩ ꯌꯦꯡꯉꯨꯕ
ꯀꯌꯥꯁꯌꯥ ꯂꯧꯒꯦ
ꯀꯩꯅꯣ ꯀꯌꯥꯅꯣ ꯈꯪꯪꯗꯦ ꯀꯌꯥ ꯂꯧꯕꯣ ꯈꯪꯗꯦ ꯑꯩ ꯀꯩꯅꯣꯒꯤꯗꯅꯤꯍꯦ ꯔꯥꯖꯦꯟꯒꯤꯗꯅꯤꯍꯦ
ꯑꯔꯖꯦꯟ ꯀꯖꯒꯥꯗ
ꯑꯁꯤꯒꯤ ꯋꯥꯔꯤ ꯂꯩꯀꯣꯜ ꯂꯩꯕꯗꯣ ꯑꯗꯨꯒꯤ ꯍꯦꯛ ꯀꯩꯅꯣꯒꯤꯗꯨꯗ ꯅꯤꯡꯊꯧꯖꯝꯒꯤ ꯑꯗꯨꯋꯥꯏꯒꯤꯗꯨꯗ ꯂꯩꯕꯅꯦ
ꯃꯣꯏꯁꯤ ꯀꯩꯅꯣꯔꯕ ꯕꯥꯃꯣꯟ ꯍꯣꯏ ꯇꯧꯕ꯭ꯔꯣ ꯅꯠꯇ꯭ꯔ ꯃꯩꯇꯩ ꯑꯣꯏꯔꯣ ꯕꯥꯃꯣꯂꯣ
ꯅꯠꯇꯦ ꯅꯇꯦꯇꯦ ꯃꯩꯇꯩꯅꯦꯕꯀꯣ ꯃꯥꯗꯤ ꯃꯩꯇꯩꯒꯤ ꯂꯥꯏꯁꯨ ꯂꯥꯠꯂꯦꯕꯀꯣ ꯑꯗꯨ ꯑꯗꯨꯒ ꯑꯦꯁꯇ꯭ꯔꯣꯂꯣꯖꯤꯁꯤ ꯇꯝꯃꯛ
ꯍꯣꯏ ꯑꯗꯨ ꯃꯤꯅ ꯍꯥꯏꯔꯤꯗꯤ ꯍꯦꯛ ꯀꯩꯅꯣ ꯇꯧꯔꯤꯅ ꯃꯌꯥꯝ ꯍꯥꯏꯗꯤ ꯑꯗꯨꯃꯥꯏꯅ ꯇꯧꯕꯁꯦ ꯑꯌꯥꯝꯕꯅ ꯑꯩꯅ ꯊꯦꯡꯄꯁ ꯄꯨꯔꯥ ꯆꯟꯗꯣꯟ ꯄꯥꯛ ꯄꯥꯛꯅꯒ ꯊꯤꯜꯂꯒ ꯇꯧꯕ ꯀꯥꯡꯕꯨꯈꯩꯅꯁꯨ ꯇꯧꯕ ꯂꯩꯌꯦꯕ ꯑꯩꯅ ꯏꯝꯐꯥꯜꯗ ꯑꯨꯛ ꯂꯩꯔꯛꯄ ꯑꯗꯨꯃꯥꯏꯅ ꯇꯧꯋꯦꯕ ꯃꯩꯇꯩꯒꯨꯝꯕꯅ ꯈꯔ ꯊꯥꯖꯕꯩ ꯇꯥꯛꯄ ꯇꯧꯈ ꯑꯩ ꯑꯗꯨꯝ ꯌꯦꯡꯅꯤꯡꯕꯒꯤ ꯋꯥꯅꯤꯗ
ꯑꯣ ꯃꯥꯗꯤ ꯂꯥꯏꯒꯁꯨ ꯁꯝꯅꯩꯑꯕꯀꯣ ꯑꯗꯨꯅ꯫ ꯀꯨꯠꯇꯤ ꯁꯠ ꯄꯥꯏ ꯀꯥꯟꯗ ꯃꯤꯁꯦ꯫ ꯀꯃꯥꯏꯅ ꯇꯧꯋꯤ ꯈꯪꯕꯗꯣ꯫
ꯎꯝ꯫ ꯑꯐ ꯐꯠꯇꯗꯤ ꯍꯥꯏꯔꯛꯇ꯭ꯔꯣ ꯈꯨ ꯂꯥꯏ ꯈꯨꯔꯨꯝꯃꯨ ꯈꯨ꯭ꯔꯝꯒꯅꯨ꯫
ꯀꯩꯅꯣ ꯇꯧꯋꯦꯕ ꯅꯉꯣꯟꯗ ꯑꯗꯨꯝ ꯍꯥꯏꯗꯣꯛꯑꯁꯤꯔ ꯇꯣꯏꯁꯦ꯫ ꯀꯅꫭ ꯇꯧ ꯑꯣꯏꯕ ꯗꯁꯥ ꯈꯔ ꯄꯥꯡ꯫ ꯊꯥ ꯅꯤꯄꯥꯟꯃꯨꯛ ꯗꯁꯥ ꯄꯥꯡꯗꯦ ꯍꯥꯏꯌꯦꯕꯀꯣ꯫
ꯑ꯫
ꯑꯗꯨꯅ ꯑꯩ ꯗꯁꯥꯥꯗꯨ ꯀꯣꯛꯅꯕ ꯈꯣꯡꯅꯥꯡꯒꯨꯝꯕ ꯑꯝꯗ ꯈꯣꯡꯅꯥꯡ ꯑꯆꯧꯕꯗ ꯑꯗꯨꯃꯥꯏꯅ ꯀꯩꯀꯩ ꯁꯤꯟꯅꯊꯣꯛꯑꯣꯅ ꯍꯥꯏꯕꯗꯣ ꯀꯠꯊꯣꯛꯑꯣꯅ ꯍꯥꯏꯕꯗꯣ꯫
ꯑꫭ꯫
ꯗꯁꯥ ꯑꯃ ꯀꯩꯗꯧꯕ ꯈꯣꯠ ꯃꯉꯣꯟꯗ ꯁꯤꯟꯅ ꯊꯣꯛꯣꯛꯑꯣꯅ ꯍꯥꯏꯕ ꯑꯗꯨꯒꯤ ꯑꯃ ꯍꯥꯏꯕꯅꯦ ꯑꯗꯨ ꯁꯤꯅ ꯊꯣꯛꯇ꯭ꯔꯤ ꯑꯩ ꯅꯍꯥꯟ꯫
ꯀꯩ ꯀꯩ ꯄꯣꯠ ꯄꫭꯠꯆꯩ ꯄꯣꯂꯝꯗꯤ ꯀꯩ ꯀꯩ ꯍꯥꯏ꯫
ꯈꯪꯗꯦ ꯀꯩ ꯀꯩꯅꯣ ꯑꯩ ꯑꯩꯈꯣꯏ ꯆꯦꯠꯅ ꯀꯩꯅꯣ ꯇꯧꯕꯤꯕꯅꯦ ꯑꯩꯁꯨ ꯈꯪꯍꯧꯗ꯭ꯔꯦ꯫
ꯑꯩꯁꯨ ꯑꯝꯇ ꯌꯦꯉꯨꯁꯤꯔ ꯈꯪꯗꯦ ꯆꯠꯂ ꯅꯣꯡꯃ꯫ ꯄꯩꯁꯥꯗꯤ ꯀꯌꯥꯃꯨꯛ ꯑꫭꯏꯖꯥꯅꫭ ꯈꯪꯗꯦꯅꯦ꯫
ꯑꯗꯨ ꯄꯩꯁꯥ ꯌꯥꯝ ꯂꯧꯗꯕꯅꯦ ꯂꯨꯄꯥ ꯆꯍꯨꯝ ꯆꯅꯤ ꯆꯍꯨꯝ ꯆꯥꯃꯔꯤ ꯌꯥꯝꯃꯕꯤꯗ ꯆꯧꯉꯥ꯫
ꯑꯣ ꯑꯗꯩ ꯑꯗꯨꯗꯤ ꯃꯣꯏ ꯑꯩꯅ ꯁꯨꯝ ꯂꯥꯏ ꯀꯩꯀꯩ ꯌꯦꯡꯉꯨꯀꯥꯟꯗꯅꯦ ꯀꯨꯊꯤ ꯌꯦꯡꯉꯨꯀꯥꯟꯗ꯫ ꯀꯩ ꯍꯥꯏꯅꯤ ꯄꫭꯠ ꯑꯗꯨꯛ꯫ ꯀꯠꯊꯣꯛꯎ ꯑꯗ ꯀꯠꯊꯣꯛꯑꫭ ꯇꯧꯕ ꯍꯥꯏꯗꯤ ꯄꯣ ꯆꯩ ꯄꯣꯠꯂꯥꯡ ꯇꯧꯕ ꯃꯌꯥꯝꯗꯣ ꯑꯗꯨꯝ ꯀꯩꯍꯥꯏꯗꯤ ꯋꯥꯈꯜꯗ ꯅꯨꯡꯉꯥꯏꯇꯅ ꯌꯦꯡꯂꯡꯉꯨꯔꯕꯅꯤꯅ ꯑꯃꯨꯛ ꯀꯠꯊꯣꯛꯁꯨ ꯀꯠꯊꯣꯛꯅꯤꯡ ꯑꯃꯨꯛ ꯀꯠꯊꯣꯛꯇꯕ ꯍꯥꯏꯗꯤ ꯄꯩꯁꯥ ꯑꯃꯨꯛ ꯆꯪꯕ ꯍꯥꯏꯗꯤ꯫ ꯌꯥꯝ ꯆꯨꯝꯅ ꯍꯥꯏꯕ꯭ꯔꯕ ꯃꯣꯏ ꯑꯗꯨ ꯀꯣꯜ ꯂꯤꯛ ꯑꯗꯨ ꯑꯗꯥ ꯍꯥꯏꯗꯤ ꯄꯩꯁꯨ ꯆꯪꯒꯗꯕ ꯃꯌꯥꯝ ꯂꯩꯅ꯫ ꯑꯗꯨ ꯇꯧ ꯈꯣꯂ ꯇꯧꯕ꯫ ꯃꯌꯥꯝ ꯂꯩꯕꯗꯣ ꯑꯗꯨꯒꯤ ꯀꯤꯕꯒꯤꯀꯣ ꯌꯦꯡꯕꯗꯣ ꯑꯩꯗꯣ ꯃꯊꯪ ꯊꯥꯗꫭ ꯀꯩꯅꯣꯁꯨ ꯑꯩ ꯏꯄꯣꯛ ꯊꯥꯁꯨ ꯑꫭꯏꯕ ꯌꯦꯡꯊꯣꯛꯁꯤꯔꯥꯅ ꯈꯟꯕ꯫ ꯊꯕꯛꯀꯤ ꯀꯩ꯫ ꯀꯩꯀꯩꯁꯤ ꯇꯧꯕꯁꯤꯗ ꯑꯗꯨꯒꯤ꯫
ꯌꯦꯡꯊꯣꯛꯑꯣ ꯑꯗꯨꯝ ꯍꯥꯏꯗꯤ ꯑꯩ ꯗꯁꯥ ꯄꯥꯡꯗꯕꯒꯨꯝꯕ ꯑꯩꯅ ꯑꯃꯨꯛ꯫ ꯎꯝ ꯀꯩꯅꯣ ꯇꯧꯕꯗꯣ ꯑꯥꯗ ꯒꯥꯔꯤꯗ ꯇꯨꯁꯤꯜꯂꯨꯏꯅ ꯇꯧꯕꯗꫭ꯫
ꯑꯥ꯫
ꯑꯗꯨꯏꯗꯨꯗꯨꯁꯨ ꯍꯥꯏꯈꯤꯕꯅꯦꯕ ꯑꯩꯅ ꯑ ꯒꯥꯔꯤ ꯀꯩꯀꯩ ꯀꯥꯂꯤꯃꯥꯏꯒ ꯆꯥꯟꯅꯗꯦ ꯑꯗꯨꯅ ꯈꯔ ꯈꯔ ꯀꯩꯅꯣ ꯇꯧꯔꯒ ꯆꯠꯂꯣ ꯈꯣꯠꯂꯣꯅ ꯍꯥꯏꯕꯅꯦꯕ ꯑꯗꯨꯀꯥꯟꯗꯁꯨ ꯑꯩꯁꯦ ꯑꯗꯨꯏ ꯅꯨꯃꯤꯠꯇꯨꯁꯨ ꯑꯃ ꯅꯨꯃꯤꯗꯥꯡ ꯇꯨꯝꯍꯧꯗꯕ ꯑꯩ ꯑꯦꯛꯖꯥꯝꯒꯤ ꯑꯗꯨꯒꯤ ꯃꯊꯥ ꯁꯥꯔꯤꯉꯩꯗ꯫ ꯑꯗꯨ ꯑꯗꯨꯗꯅꯦꯕ ꯑꯩꯅ ꯑꯥꯗ ꯑꯦꯛꯁꯤꯗꯦꯟ ꯊꯣꯛꯏꯗꯨ ꯏꯊꯟꯈꯇ ꯑꯗꯨꯝ ꯆꯥꯟꯗꯤ ꯆꯥꯟꯅꯩꯌꯦ ꯑꯗꯨꯝ ꯑꯩꯗꯤ ꯆꯍꯤ ꯀꯨꯟꯊ꯭ꯔꯥ ꯌꯧꯔꯛꯄꯩ ꯆꯠ꯫ ꯑꯗꯨꯋꯥꯏ ꯗꯁꯥ ꯑꯗꯨꯝ ꯄꯥꯡꯗꯦ ꯍꯥꯏꯕꯅꯦꯕꯀꯣ꯫
ꯎꯝ꯫
ꯑꯗ꯫ ꯃꯃꯥꯡꯁꯨ ꯌꯥꯝ ꯎꯁꯤꯟ ꯀꯩꯀꯩ ꯇꯧꯒꯤꯈꯤꯕꯅꯤ꯫ ꯎꯝ꯫
ꯑꯗꯨꯒꯤ꯫
ꯑꯗꯨ ꯈꯪꯗꯤ ꯈꯪꯗꯣꯛꯄꯅꯗꯤ ꯐꯩ ꯍꯥꯏꯗꯤ ꯅꯪ ꯍꯥꯏꯗꯤ꯫ ꯍꯥꯏꯗꯤ ꯑꯦ ꯁꯤꯗꯩꯅ ꯁꯤꯐꯥꯎꯗꯤ ꯍꯥꯏꯔꯒ ꯑꯗꯨꯝ ꯈꯔꯗꯤ ꯑꯗꯨ ꯇꯥꯔꯣꯑꯀꯥꯟ ꯈꯤꯇꯪ ꯌꯥꯡꯊꯣꯛꯄꯁꯨ ꯌꯥꯎꯕꯅꯦꯕꯀꯣ
ꯍꯣꯏꯅꯦ ꯑꯗꯨꯕꯨ ꯍꯧꯖꯤꯛ
ꯅꯪꯒꯤ ꯌꯦꯡꯕ ꯍꯥꯏꯔꯤꯁꯤ ꯀꯣ ꯅꯪ ꯏꯃꯨꯡꯒꯤꯗꯁꯥ ꯐꯠꯇꯕ ꯂꯩꯔꯝꯃꯦꯅ ꯈꯜꯂꯣꯀꯣ ꯅꯪꯒꯤ ꯌꯦꯡꯕꯗ ꯑꯗꯨꯝ ꯍꯥꯏꯔꯛꯀꯅꯦꯕ ꯅꯪꯒꯤ ꯏꯃꯨꯡꯒꯤꯗꯣ ꯁꯨꯃꯥꯏ ꯁꯨꯃꯥꯏꯅ ꯇꯧꯋꯦ ꯍꯥꯏꯔꯒ
ꯑꯗꯨꯗꯤ ꯌꯦꯡꯉꯨꯒ ꯑꯩ ꯃꯊꯪ ꯊꯥ ꯀꯔꯤ ꯍꯧ
ꯆꯩꯔꯥꯎꯕ ꯑꯗꯨꯋꯥꯏꯗ ꯑꯗꯨꯝ ꯌꯦꯡꯊꯣꯛꯄꯅꯦꯕꯀꯣ ꯈꯨꯈꯃꯥꯅ ꯍꯟꯗꯛꯇꯤ ꯌꯦꯡꯗꯦꯕ ꯑꯥ ꯄꯨꯂꯞꯀꯤ ꯑꯣꯏꯅ ꯌꯦꯡꯊꯣꯛꯄꯅꯦ ꯑꯗꯨꯝ ꯆꯥꯏꯌꯦ ꯍꯧꯔꯛꯄ ꯑꯗꯨꯋꯥꯏꯗ ꯑꯗꯨꯝ
ꯎꯝ ꯑꯩꯁꯦ ꯖꯨꯟ ꯍꯧꯔꯛꯄꯗ ꯑꯗ ꯌꯦꯡꯊꯣꯛꯑꯅꯤ ꯐꯗ ꯃꯥꯜꯜꯂꯤꯦ
ꯎꯝ ꯑꯩꯗꯣ ꯂꯛꯀꯤ ꯏꯁꯇꯣꯟ ꯑꯃ ꯌꯥꯝ ꯁꯤꯅꯤꯡꯕꯅꯦ ꯑꯗꯨ ꯂꯛꯀꯤ ꯏꯁꯇꯣꯟꯗꯣ ꯍꯟꯗꯛꯇꯤ ꯏꯔꯛꯇ꯭ꯔꯦ ꯑꯩꯈꯣꯏ ꯆꯦꯅ ꯏꯔꯣꯅꯨ ꯍꯥꯏꯌꯦ ꯑꯦ ꯃꯃꯥꯡ ꯏꯈ꯭ꯔꯅꯤꯅ ꯍꯥꯏꯔ ꯑꯩ ꯃꯥꯗꯤ ꯑꯗꯨꯝ ꯁꯤꯔꯤꯕꯣꯏ ꯈꯟꯖꯥꯠꯅꯤ ꯑꯩꯗꯤ ꯅꯍꯥꯟ ꯀꯩꯅꯣꯒꯤꯗ ꯇꯨꯔꯦꯟꯗ ꯑꯥ ꯏꯪꯈꯣꯜ ꯉꯥ ꯉꯥ ꯐꯥꯕ ꯏꯪꯈꯣꯜ ꯑꯗꯨꯗ ꯇꯥꯍꯧꯔꯦꯕ
ꯅꯑꯩꯗ ꯁꯅꯥ ꯅꯠꯇ꯭ꯔ ꯆꯠ ꯌꯥꯕ꯭ꯔꯣ
ꯁꯅꯥ ꯅꯠꯇꯦ ꯑꯩꯒꯤ ꯂꯛꯀꯤ ꯃꯦꯇꯦꯜ ꯍꯥꯏꯕ ꯂꯩꯇ꯭ꯔꯣ
ꯑꯥ
ꯑꯗꯨꯏꯗꯣ ꯀꯩꯅꯣ ꯇꯧꯕ ꯂꯨꯄꯥ ꯑꯣꯏꯕ ꯑꯗꯨꯒ ꯕ꯭ꯂꯨ ꯁꯦꯐꯦꯌꯔ ꯑꯣꯏꯕ ꯑꯩ ꯀꯩꯅꯣꯗꯨꯅ ꯂꯛꯀꯤ ꯏꯁꯇꯣꯟꯗꯨꯅ
ꯎꯝ
ꯑꯗꯨ ꯅꯩ ꯍꯥꯏꯗꯤ ꯅꯨꯡꯒꯨꯝꯕꯗꯣ ꯗꯥꯏꯃꯟ ꯑꯣꯏꯒꯨꯝꯕ ꯑꯣꯏꯕꯁꯨ ꯄꯤꯗꯅꯀꯣ ꯗꯥꯏꯃꯟꯒꯨꯝꯕꯂꯛꯀꯤ ꯏꯁꯇꯣꯟꯁꯦ ꯑꯗꯨꯒꯨꯝꯕꯗꯤ ꯄꯩꯁꯥ ꯈꯔ ꯇꯥꯡꯕꯩ ꯋꯥ ꯅꯠꯇꯦꯗꯤ ꯊꯣꯏꯅ ꯇꯥꯡꯗꯕꯤꯗ ꯔꯨꯕꯤꯒꯨꯝꯕ ꯅꯩꯗꯤ ꯀꯔꯤ ꯑꯣꯏꯕꯅꯣꯗꯤ ꯈꯪꯗꯦ
ꯍꯁꯤ ꯅꯃꯣ ꯍꯥꯏꯗꯤ ꯍꯥꯏꯉꯨ ꯀꯥꯎ꯭ꯔꯦꯅꯦ
ꯑꯗꯨꯝ ꯑꯗꯨꯗꯤ ꯄꯥꯛ ꯍꯣꯡꯗꯕꯅꯦꯕ ꯑꯗꯨꯝ ꯍꯥꯟꯅ ꯄꯤꯈꯤꯕꯗꯣ ꯑꯗꯨꯝ ꯂꯩꯗꯣꯏꯅꯦꯕ ꯑꯗꯨ
ꯑ ꯁꯅꯥ ꯅꯠꯇ꯭ꯔꯁꯨ ꯁꯤꯕ ꯌꯥ ꯅꯠꯇ꯭ꯔꯁꯨ ꯁꯅꯥꯗ ꯅꯠꯇ꯭ꯔꯁꯨ
ꯎꯝ ꯌꯥꯏ ꯑꯗꯨꯝ ꯁꯅꯥꯁꯤ ꯁꯅꯥ ꯍꯥꯏꯔꯛꯑꯦ ꯍꯥꯏꯔꯁꯤꯅꯦꯕꯀꯣꯪꯕ ꯁꯅꯥ ꯇꯠ ꯈꯠꯇꯪ ꯍꯥꯞꯄꯒꯅꯦ ꯂꯨꯄꯥꯗ ꯑꯣꯏꯒꯦꯔꯥ ꯑꯗꯩ ꯀꯣꯔꯤꯗ ꯑꯣꯏꯒꯦꯔꯥ ꯑꯗꯨꯃꯥꯏꯅ ꯅꯞꯄꯒ ꯑꯗꯨꯝ ꯁꯤꯖꯤꯟꯅꯕꯅꯦꯕ ꯂꯛꯀꯤ ꯃꯦꯇꯦꯜꯗꯣ ꯈꯨꯠ ꯏꯁꯥꯗ ꯅꯞꯇꯣꯅꯤ ꯍꯥꯏꯕꯅꯤꯅ
ꯎꯝ ꯁꯤꯗꯤ ꯍꯧꯖꯤꯛ ꯟꯇꯔ ꯀꯩ ꯑꯦꯝ ꯁꯤꯗꯤ ꯑꯗꯨ
ꯑꯩ ꯖꯟꯇ꯭ꯔ ꯁꯤꯗꯦ ꯃꯥꯅ ꯟꯇ꯭ꯔ ꯑꯃ ꯁꯤꯒꯦꯔꯥ ꯁꯤꯌꯣꯅ ꯈꯣꯠꯂꯣꯅ ꯍꯥꯏꯔꯛꯄꯅꯦ ꯗꯁꯥꯗꯣ ꯄꯥꯡꯗꯕꯩꯀꯣ ꯁꯨꯝ ꯃꯥꯒꯤ ꯟꯇ꯭ꯔꯗꯣ ꯀꯩꯁꯨ ꯅꯠꯇꯦ ꯀꯩ ꯏꯆꯝ ꯆꯝꯕꯅꯦ ꯑꯗꯨꯝ ꯉꯥꯛꯊꯣꯛꯅꯕ ꯍꯥꯏꯇꯥꯥꯔꯦꯀꯣ ꯐꯠꯇꯕ ꯂꯥꯛꯄꯗꯣ ꯑꯗꯨꯒꯤ ꯑꯩꯅ ꯃꯥ ꯃꯣꯏꯅ ꯑꯩꯈꯣꯏ ꯃꯥꯅ ꯅꯍꯥꯟ ꯑꯃꯨꯛ ꯟꯇ꯭ꯔ ꯑꯃ ꯁꯥꯕꯅꯦ ꯑꯩꯅ ꯁꯤꯔꯣꯏꯅ ꯁꯤꯗꯕ ꯆꯟ ꯁꯥꯔꯒ ꯂꯥꯏꯅ ꯌꯦꯡꯁꯤꯟꯕ ꯍꯦꯜꯂꯦꯅ ꯑꯩꯅ ꯊꯣꯛꯈꯤꯕ ꯅꯨꯡꯁꯨ ꯅꯨꯡꯉꯥꯏꯇꯦꯕ ꯑꯩꯉꯣꯟꯗ ꯁꯨꯝ ꯁꯤꯔꯀꯥꯟꯗ
ꯀꯩꯅ ꯁꯤꯗꯤꯤꯌꯥꯁ ꯀꯦꯦꯇꯗꯝ ꯃꯤ ꯆꯟꯇꯔ ꯌꯣꯒꯠꯂꯦ ꯀ
ꯑꯥ ꯁꯟꯇ꯭ꯔꯅ ꯌꯣꯟꯕꯂꯦ
ꯑꯌꯨꯛ ꯏꯅꯤꯡꯉꯟ ꯇꯥꯕꯗꯨꯅꯤ ꯄꯨꯡ ꯃꯔꯤ ꯃꯈꯥꯏ ꯃꯉꯥ ꯁ ꯍꯧꯒꯠꯂꯅꯤ ꯑꯗꯤꯍꯒꯂꯒ ꯑꯃꯛ ꯇꯨꯔꯦꯠ ꯆꯪꯈꯣꯏ ꯃꯥꯏ ꯃꯤꯗ ꯊꯣꯛꯣꯛꯑꯅꯤ ꯑꯗꯨ ꯂꯣꯏꯔꯒ ꯑꯃꯨꯛ ꯍꯟꯖꯤꯂ ꯇꯨꯝꯗꯣꯏꯅꯦꯕ ꯇꯔꯦꯠ ꯍꯥꯏꯒ ꯇꯔ ꯃꯈ
ꯑꯩꯗꯤ ꯃꯥꯏꯕꯨ ꯇꯥꯔꯔꯨꯕ ꯈꯪꯉꯕ꯭ꯔꯥ ꯑꯗꯨꯝ ꯑꯦꯛꯇꯤꯚ ꯑꯣꯏ ꯂꯩꯈ꯭ꯔꯅꯤ ꯇꯨꯝꯕꯁꯨ ꯑꯌꯥꯗꯕꯤꯗ
ꯐꯠꯇꯧ ꯃꯥꯂꯦ ꯐꯠꯇꯕꯒꯤ ꯑꯗꯨꯝ ꯑꯩꯁꯨ ꯍꯌꯦꯡꯗꯤ ꯑꯃꯨꯛ ꯈ ꯈꯔ ꯂꯥꯏꯔꯤꯛ ꯄꯥꯕꯗ ꯁꯤꯗ ꯇꯧꯕꯒꯅꯤ ꯈꯟꯕ ꯈꯜꯂꯁꯨ ꯈꯟꯕ ꯈꯟꯗꯁꯨ
ꯆꯠꯂꯨ ꯀꯩꯅ ꯂꯥꯏꯔꯤꯛꯇ ꯄꯥꯁꯤꯜꯂꯒ ꯀꯩꯁꯨ ꯃꯥꯡꯖꯕꯣꯠꯅꯠꯇꯦ ꯠꯇ
ꯍꯥꯏꯗꯤ ꯇꯧꯕ ꯈꯪꯗꯦ ꯁꯨꯝ ꯂꯩꯕꯗꯣ ꯋꯥꯔ ꯇꯨꯝꯕ ꯆꯥꯕ ꯇꯧ ꯂꯩꯕꯅꯦ ꯇ ꯀꯩ ꯊ ꯍꯞꯛꯇ ꯀꯕꯅꯦ ꯑ ꯋꯥꯕꯗꯣ ꯃꯇꯝ ꯂꯦꯟꯕ ꯑꯗꯨꯃꯥꯏꯅ ꯇꯧꯋꯦꯕ
ꯃꯤ ꯇꯥꯔ ꯐꯥꯔꯦ
ꯍꯣꯏ ꯅꯪ ꯍꯣꯔꯦꯟ ꯆꯠꯅꯤꯡꯉꯗꯤ ꯑꯩ ꯍꯣꯔꯦꯟ ꯍꯪ ꯍꯥꯏꯔꯛꯀꯦ ꯑꯗꯨ ꯐꯣꯟ ꯇꯧꯔꯛꯄꯗ
ꯍꯣꯏ ꯆꯠꯇꯣꯔꯀꯥꯟꯗ ꯍꯥꯏꯔꯛꯑꯣ ꯑꯗꯨꯝ ꯆꯠꯇꯔꯨꯕ ꯆꯠꯇꯣꯏ ꯆꯠꯂꯣꯏꯗ꯭ꯔꯤꯕ ꯍꯥꯏꯔꯣ ꯍꯥꯏꯐꯦꯠ
ꯇꯔꯨꯛ ꯁ꯭ꯋꯥꯏꯗ ꯑꯃꯨ ꯇꯥ ꯑꯗꯨꯝ ꯃꯥꯜꯂꯦ ꯆꯠꯂꯗꯤ ꯐꯅ ꯌꯦꯡꯕ ꯀꯩꯗꯧꯕꯗꯧꯕꯣ ꯑꯣ ꯊꯃꯥꯏ ꯊꯃꯣꯏ